ꯑ ꯇꯥꯕ꯭ꯔꯣ
ꯇꯦ
ꯎꯝ ꯈꯤꯇꯪ ꯍꯧꯅ ꯍꯥꯏꯔꯣ
ꯑ ꯇꯥꯕ
ꯑ ꯑꯩꯈꯣꯏ ꯍꯧꯖꯤꯛ ꯒꯥꯔꯤ ꯉꯟꯈꯠꯄꯁꯨ ꯇꯥꯒꯤꯈꯤꯕ꯭ꯔꯥ
ꯇꯥꯗ
ꯑꯣ ꯐꯔꯦ ꯐꯔꯦ ꯑꯩꯁꯦ ꯃꯅꯤꯡꯒꯤ ꯎꯝ ꯃꯈꯣꯟꯁꯨ ꯌꯥꯝ ꯐꯖꯅ ꯇꯥꯕꯗꯧ ꯇꯧꯋꯦꯕ
ꯇꯥꯗꯤ ꯅꯪꯅꯨ ꯀꯣꯅꯨ ꯅꯪ ꯇꯥꯏ
ꯍꯥꯏꯔꯣ ꯇꯃꯥꯏ ꯋꯥꯟꯗꯕ
ꯀꯩ ꯀꯩꯅꯣ ꯀꯩꯅꯣ ꯀꯩꯅꯣ
ꯅꯪ ꯀꯃꯥꯏ ꯋꯥꯟꯗꯦ ꯍꯥꯏꯒꯦ ꯂꯥꯏꯕ꯭ꯔꯦꯔꯤꯗ
ꯑꯣ ꯑꯣ ꯑꯩꯁꯦ ꯑꯗꯨꯏ ꯅꯨꯃꯤꯠꯇꯣ ꯇꯔꯨꯛ ꯑꯗꯨꯃꯥꯏꯅ ꯇꯥꯗꯧꯕꯀꯣ ꯇꯔꯨꯛ ꯑꯗꯨꯒ
ꯑꯣ
ꯀꯩꯅꯣ ꯇꯧꯕ ꯑꯩꯁꯦ ꯉꯥꯏꯍꯥꯛꯇꯪ ꯃꯆꯦꯠ ꯑꯃꯇ ꯉꯥꯏꯌꯦꯦꯅ ꯇꯣꯄꯤꯛꯇꯣ ꯂꯣꯏꯁꯤꯜꯂꯒ ꯑꯗꯨꯒ ꯆꯠꯂꯒꯦꯅ ꯑꯩꯁꯦ ꯑꯗꯨꯝ ꯂꯩꯕꯅꯦꯕ
ꯎꯝ ꯎꯝ ꯍꯥꯟꯅꯩ ꯄꯨꯡꯗ ꯍꯦꯟꯊꯔꯨꯏꯔꯔꯕ
ꯎꯝ ꯑꯗꯨꯝ ꯅꯍꯥꯟꯈꯩꯁꯨ ꯇꯧꯗꯤ ꯇꯧꯅꯦꯕꯀꯣ ꯑꯗ ꯏꯁꯤꯡ ꯑꯣꯏꯊꯣꯛꯈꯤꯕ ꯃꯇꯥꯡ ꯊꯣꯛ ꯍꯥꯏꯇꯥꯔꯦ ꯅꯨꯃꯤꯠꯇꯣ ꯑꯗꯨꯗꯨꯒ
ꯍ
ꯍꯥꯏꯩꯅ ꯑꯉꯥꯏꯅ ꯇꯧꯕꯔꯗ ꯏꯁꯤꯡꯁꯦ ꯂꯣꯏꯊꯣꯛꯈ꯭ꯔꯦ ꯑꯩꯅ ꯆꯠꯁꯨ ꯆꯠꯇꯣꯔꯦ ꯑꯩ ꯉꯥꯛꯇ ꯉꯥꯏꯔꯕꯅꯤꯅ ꯀꯩꯅꯣꯝ ꯇꯥꯏ ꯃꯈꯜ ꯍꯜꯂꯣ ꯃꯨ ꯈꯨꯨꯅꯝ ꯎꯝ
ꯈꯗꯦ ꯈꯖꯤꯂ
ꯅꯠꯇꯦ ꯀꯩꯅꯣꯝꯃ ꯖꯣꯔ ꯍꯥꯏꯩꯇꯕ ꯍꯥꯏꯇꯥꯗꯅ
ꯀꯩꯅꯣ ꯇꯧꯗ ꯁꯤꯗ ꯇꯝꯅꯔꯕꯣ
ꯇꯝꯅꯔꯦ
ꯑꯗ ꯀ
ꯑꯗꯨꯗꯒꯤ ꯏꯁꯤꯡꯁꯦ ꯇꯥꯏ ꯇꯥꯏ ꯃꯈꯣꯟꯜꯗꯨꯔꯥ ꯃꯈꯣꯟꯜꯗꯨꯗꯤ ꯇꯥꯗ꯭ꯔꯦ ꯅꯪ ꯃꯈꯣꯟꯜꯗꯪ ꯇꯥꯔꯦ
ꯑꯥ
ꯑꯗꯨꯒ ꯏꯁꯤꯡꯁꯦ ꯂꯣꯏꯈ꯭ꯔꯦꯅ ꯄꯨꯡꯁꯨ ꯂꯣꯏꯗꯣꯔꯅꯤꯅ ꯏꯁꯤꯡꯗꯣ ꯀꯜꯂꯔꯣꯏ ꯏꯁꯤꯡ ꯂꯧꯕ ꯆꯠꯂꯔꯣꯏꯒꯦꯅ ꯂꯧꯗꯕꯤꯗ ꯑꯗꯨꯝ ꯂꯩꯔ ꯑꯗꯨꯅ ꯑꯩꯁꯦ ꯑꯗꯨꯒ ꯈꯣꯡ ꯀꯣꯟꯁꯤꯟꯕ ꯑꯩꯁꯦ ꯈꯣꯡ ꯑꯃ ꯑꯩꯗꯤ ꯆꯨꯝꯅ ꯀꯨꯏꯅ ꯐꯝꯕ ꯍꯩꯅꯗꯕ ꯄ ꯃꯤꯅꯤꯅ ꯈꯣꯡꯁꯦ ꯀꯣꯟꯁꯤꯟꯕ ꯑꯗꯨꯗꯅꯦ ꯈꯣꯡ ꯀꯣꯟꯁꯤꯟꯕꯁꯤꯗꯅꯦ ꯑꯃ ꯀꯃꯥꯏ ꯍꯥꯏꯗꯣꯏꯅꯣ ꯖꯣꯏꯅꯤꯡꯁꯤꯗꯅꯦ ꯆꯤꯡ ꯌꯥꯝ ꯅꯥꯈ꯭ꯔꯦꯕ ꯍꯟꯗꯅ ꯅꯣꯟꯊꯔ ꯈꯥꯡꯉꯦ ꯑꯗꯨ ꯑꯗꯨꯒ ꯑꯗꯨꯒꯤ ꯆꯩꯅꯥꯗꯨꯅꯅꯦ ꯑꯩꯁꯦ ꯑꯗꯨꯝ ꯀꯩꯅꯣ ꯕ꯭ꯂꯦꯡ ꯆꯠꯈ꯭ꯔꯕ ꯏꯁꯤꯡ ꯀꯦꯅ ꯇꯧꯕꯗ ꯏꯁꯤꯡꯁꯨ ꯌꯥꯎꯔꯝꯗ꯭ꯔꯦꯗꯅ ꯑꯗꯨꯝ ꯄ꯭ꯂꯦꯡ ꯆꯠꯈ꯭ꯔꯕ ꯑꯗꯒꯤ ꯑꯩꯅ ꯃꯤꯀꯞ ꯊꯣꯛꯂꯛꯄꯗ ꯈꯨꯠꯀꯁꯦ ꯑꯝꯇ ꯇꯤꯡꯊꯣꯛꯄ ꯌꯥꯗ꯭ꯔꯦꯅꯦ
ꯑꯣ ꯍꯧꯖꯤꯛꯀꯤ ꯅꯥꯕꯗꯨꯅꯅꯦꯕ ꯁꯤꯡꯂꯤ ꯑꯃ ꯇꯠꯂꯝꯃꯅꯤ ꯀꯣꯛꯀꯦ ꯁꯤꯡꯂꯤ ꯑꯃ ꯅꯋꯦꯡꯒꯥꯗꯤ ꯅꯪ ꯅꯋꯒꯥꯅꯤ ꯅꯪ ꯈꯝ ꯗ ꯈꯪꯒ ꯂ ꯀꯨꯡ ꯈꯪꯒꯨꯝ ꯂꯥꯛꯀꯨꯝ ꯇꯧꯗ ꯁꯤꯡꯂꯤ ꯑꯃ ꯇꯠꯈꯤꯕꯗꯨ ꯂꯣꯏ ꯌꯥꯎꯔꯝꯃꯅꯤ
ꯇ ꯑꯣꯏꯗꯣꯏꯅꯦ ꯑꯗꯨꯗꯨꯒ ꯈꯨꯆꯦꯛ ꯇꯤꯡꯊꯣꯛꯄ ꯌꯥꯗ꯭ꯔꯕ ꯑꯗꯒꯤ ꯑꯩ ꯃꯤ ꯀꯧꯗꯧꯁꯨꯅꯦ ꯅꯤꯠ ꯄꯩꯈꯥꯁꯦ ꯅꯣꯡꯉꯥꯜꯂꯒ ꯑꯣꯏꯕ ꯑꯍꯥꯥꯟꯕꯒꯤ ꯅꯤꯠꯇꯣ
ꯎꯝ
ꯑꯗꯣ ꯑꯍꯥꯟꯕꯩ ꯅꯨꯅꯤꯠꯇꯨꯒꯤ ꯅꯣꯡꯉꯥꯜꯂꯑꯕꯅꯤꯅ ꯑꯁ ꯃꯣꯏ ꯃꯌꯥꯝ ꯂꯥꯏꯔꯤꯛ ꯄꯥꯕ ꯑꯃꯨꯛ ꯊꯨꯒꯥꯏꯕꯤꯔꯗꯤꯅ ꯑꯩꯁꯦ ꯀꯅꯥꯝ ꯍꯥꯏꯗ꯭ꯔꯦꯕꯀꯣ ꯉꯥꯏꯍꯥꯛꯇꯪ ꯐꯔꯛꯄ ꯉꯥꯏꯔ ꯂꯩ ꯏꯁꯤꯡꯗꯨꯁꯨ
ꯀꯁꯨ ꯌꯥꯎꯗꯕꯩ ꯑꯩꯁꯦ ꯐꯒꯠꯂꯛꯄꯁꯦ ꯈꯔ ꯋꯥꯏꯑꯕ ꯏꯁꯤꯡꯗꯣ ꯊꯛꯆꯜꯂꯗꯤ ꯐꯖ ꯑꯃ ꯐꯒꯠꯂꯛꯀꯗꯕ
ꯍꯣꯏ
ꯒꯤ ꯑꯩꯁꯦꯅ ꯀꯨꯏꯅ ꯈꯥꯡꯅ ꯂꯩꯔꯦ ꯑꯗꯨꯒ ꯈꯤꯇꯪ ꯐꯔ ꯀꯥꯟꯗꯨꯗ ꯑꯩꯁꯦ ꯍꯧꯒꯠꯂꯒ ꯏꯁꯤꯡ ꯂꯧꯒꯦ ꯇꯧꯕꯗ ꯑꯃꯨꯛ ꯇꯨꯒꯦ ꯇꯧꯔꯕ
ꯂꯥꯁ
ꯐꯝꯊꯔꯦꯗꯒꯤ ꯈꯤꯇꯪ ꯑꯃꯨꯛ ꯐꯔꯀꯥꯟꯗ ꯏꯁꯥ ꯍꯥꯏꯔꯪ ꯍꯥꯏꯥꯏꯔꯪ ꯇꯧꯔꯒ ꯏꯁꯤꯡ ꯂꯧꯕ ꯑꯃꯗ ꯆꯠꯂꯦ ꯑꯗꯨꯒ ꯑꯃ ꯑꯩꯒꯤ ꯏꯁꯤꯡꯗꯣ ꯑꯃ ꯐ꯭ꯂꯥꯛꯁ ꯀꯩꯅꯣ ꯑꯩꯠ ꯍꯟꯗ꯭ꯔꯦꯗ ꯑꯦꯝ ꯑꯦꯜꯒꯤꯅꯦꯕꯀꯣ
ꯎꯝ ꯎꯝ
ꯑꯗꯨꯗꯣ ꯑꯅꯤ ꯊꯣꯛꯛ ꯆꯠꯂꯦ ꯉꯥꯏꯍꯥꯛꯇꯪꯗꯨꯗ ꯑꯗꯨꯒ ꯑꯗꯨ ꯊꯛꯑꯀꯥꯟꯗ ꯑꯗꯨ ꯊꯛꯑ ꯀꯥꯟꯗ ꯈꯨꯠ ꯇꯤꯡꯊꯣꯔꯛꯏꯅꯦ ꯍꯥꯏꯕ ꯈꯨꯠ ꯇꯤꯡꯊꯣꯛꯄ ꯌꯥꯔꯣꯏꯗ꯭ꯔꯕꯅꯤ ꯑꯗꯨꯒ ꯐꯔꯛꯑꯒ
ꯃꯤꯔꯦꯀꯜ ꯋꯥꯇꯔ ꯇꯥꯔꯦ
ꯍꯣꯏ ꯋꯥꯇꯔꯅ ꯑꯩ ꯄꯦꯇ꯭ꯔꯣꯜꯅꯤ ꯏꯁꯤꯡꯁꯦ
ꯁꯨꯨ ꯄꯒꯤ ꯋꯥꯇ
ꯑꯗꯨꯏ ꯅꯨꯃꯤꯠꯇꯨꯗꯒꯤ ꯑꯩ ꯏꯁꯤꯡ ꯋꯥꯠꯇꯅ ꯊꯝꯃꯦ
ꯑꯁ ꯅ ꯍꯧꯖꯤ ꯆꯠꯕꯗ
ꯍꯧꯖꯤꯛ ꯆꯠꯇꯦ ꯆꯠꯀꯦ ꯇꯧꯔꯒꯅꯦ ꯑꯩꯈꯣꯏ ꯅꯅꯥꯎꯒꯤ ꯄꯩꯈꯥꯗꯣ ꯍꯌꯦꯡ ꯍꯪꯆꯤꯠꯅꯦ ꯅꯪ ꯃꯥꯏ ꯋꯥꯏ ꯇꯥꯗꯕ ꯑ
ꯀꯗꯦ
ꯃꯦꯇ꯭ꯔꯤꯛ ꯐꯦꯜ ꯑꯣꯏꯕ ꯍꯥꯏꯇꯥꯔꯤꯕ
ꯑꯦ ꯋꯥꯔꯤꯗꯤ ꯁꯨꯡꯖꯥꯁꯨ ꯁꯥꯟꯅꯗ꯭ꯔꯦ ꯑꯗꯨꯒ ꯌꯥꯝ ꯇꯧꯔꯝꯃꯤꯖꯥꯠꯅꯤꯅꯦ
ꯅꯩꯁꯟꯕ ꯃꯥꯅ ꯂꯥꯁ ꯗꯦ ꯅꯨꯃꯤꯠꯇꯨꯗ ꯃꯦꯠꯁ ꯊꯣꯛꯏꯦꯗꯅ
ꯑꯥ
ꯑꯗ ꯊꯣꯛꯄꯁꯤꯗ ꯌꯨꯝ ꯆꯠꯇꯣꯔꯦ ꯍꯥꯏꯕꯒꯤ ꯏꯔꯥꯡꯗꯨꯗ ꯑꯗꯒꯤ ꯍꯌꯦꯡ ꯄꯩꯈꯥꯅꯦ ꯍꯥꯏꯕꯁꯤꯗ ꯑꯩꯈꯣꯏꯃꯥ ꯈꯠꯅꯕ ꯅꯨꯡꯇꯤꯒꯤ ꯂꯥꯛꯑꯣ ꯍꯥꯏꯕ ꯃꯥꯅ ꯍꯣꯁꯇꯦꯜꯗꯨꯗ
ꯑꯥ ꯑꯥ
ꯑꯗ ꯅꯨꯡꯇꯤ ꯂꯥꯛꯑꯣ ꯍꯥꯏꯕꯗꯨꯗꯤ ꯌꯥꯗ꯭ꯔꯦꯗꯅ ꯃꯃꯥꯡꯖꯔꯦ ꯊꯝꯈ꯭ꯔꯦꯗꯅ ꯑꯗꯨꯒꯤ ꯑꯣꯖꯥꯅ ꯔꯤꯚꯤꯖꯟ ꯇꯧꯁꯦꯒꯁ ꯌꯥꯗꯕꯤꯗ ꯔꯤꯚꯤꯖꯟꯒꯤ ꯇꯧꯗꯕꯤꯗ ꯆꯠꯈꯥꯏꯔꯕ ꯃꯦꯠꯇ ꯑꯗꯨ ꯁꯨ ꯃꯦꯠꯃꯦꯇꯤꯛꯁꯇ ꯑꯗꯩꯗꯤ ꯅꯩꯁꯜꯂꯕ ꯃꯇꯨꯡꯁꯤꯗ ꯑꯃꯨꯛ ꯄꯩꯈꯥꯗꯣ ꯈꯤꯇꯪ ꯈꯟꯊꯔ ꯈꯣꯠꯊꯔ ꯇꯧꯒꯗꯕꯗꯨꯁꯨ ꯌꯨꯝ ꯆꯠ ꯇꯧꯔꯝꯅꯦꯅ ꯍꯣꯕꯦ ꯍꯣꯕꯦ ꯊꯣꯛꯂꯛꯑꯕ ꯏꯔꯥꯡ ꯑꯝꯗ ꯗ ꯑꯗꯨꯗꯒꯤꯩ
ꯄ ꯈꯥꯗ ꯃꯅ ꯇꯧꯔꯤꯗꯨꯣ
ꯍꯜꯂꯛꯑꯒ ꯀꯣꯏꯁꯟ ꯄꯦꯄꯔꯗꯨ ꯌꯦꯡꯉꯒ ꯃꯅꯤꯡ ꯃꯅꯤꯡꯗ ꯍꯧꯔꯛꯑꯦꯕ ꯃꯥ ꯑꯆꯧꯕꯁ ꯁꯤꯠ ꯁꯤ ꯇ ꯁꯤ ꯁꯤ ꯀꯃꯥꯏꯅ ꯇꯧꯔꯝꯃꯤ ꯁꯤ ꯀꯃꯥꯏꯅ ꯇꯧꯔꯝꯃꯤ ꯃꯥꯔ ꯇꯔꯨꯛ ꯄꯤꯕꯗꯩ ꯅꯤꯄꯥꯟ ꯄꯤꯕꯐꯥꯎꯁꯦ ꯄꯨꯂꯞ ꯇꯧꯔꯝꯗꯦ ꯍꯥꯏꯔꯕ ꯑꯗꯩꯗꯤ ꯑꯩ ꯑꯗꯨꯝ ꯈꯪꯈ꯭ꯔꯦꯕꯀꯣ ꯑꯗ ꯑꯗꯨꯃꯥꯏꯅ ꯃꯥꯒꯤ ꯄꯨꯟꯁꯤꯁꯦ ꯍꯌꯦꯡ ꯄꯩꯁꯥ ꯊꯥꯗꯣꯏꯅꯦ ꯀꯝꯄꯥꯒꯤ
ꯀꯣꯡ ꯀꯥꯟꯗ
ꯍꯌꯦꯡ
ꯑꯣ ꯑꯣ ꯍꯔ ꯑꯣꯏ ꯆ ꯀꯂꯣ ꯆ ꯂꯣ ꯑꯣꯏꯒꯦ
ꯀꯥꯏ ꯆꯥꯛꯉꯣꯗ ꯎꯝ ꯆꯠꯅꯠꯇ꯭ꯔꯣ ꯊꯥꯏꯗ
ꯑꯥ
ꯀꯃꯥꯏꯅ ꯇꯧꯒꯦ
ꯃꯥꯉꯦ ꯉꯅꯦ ꯃꯥꯗꯤ ꯑꯩꯈꯣꯏꯅ ꯃꯥꯁꯨ ꯑꯪꯀꯜ ꯁꯣꯜꯂꯤꯅ ꯑꯪꯀꯜ ꯌꯥꯎꯍꯟꯗꯕꯤꯗ ꯄꯦꯟꯇꯤꯡ ꯂꯥꯏ ꯌꯦꯛꯄ ꯑꯣꯏꯅ ꯂꯧꯍꯜꯂꯦꯕꯀꯣ ꯃꯣꯏꯗꯤ ꯁꯤ ꯕꯤ ꯑꯦꯁ ꯏꯁꯨ ꯑꯣꯏꯕꯅꯤꯅ ꯃꯌꯥꯝ ꯌꯥꯎꯔꯦ ꯑꯗꯨꯅ ꯑꯗꯨꯒꯨꯝꯕ ꯑꯗꯨꯗꯨꯒꯤ ꯑꯪꯀꯜ ꯂꯧꯎꯍꯟꯗ꯭ꯔꯦꯕ ꯑꯗꯨꯒ ꯃꯥ ꯑꯗꯣ ꯂꯥꯏ ꯌꯦꯛꯄ ꯍꯥꯏꯗꯤ ꯄꯦꯟꯇꯤꯡꯒꯤꯗꯣ ꯑꯣꯏꯖ ꯇꯥꯔꯁꯨ ꯐꯥꯏꯟ ꯑꯥꯔꯠ ꯀꯨꯝꯕꯃꯛꯇꯤ ꯅꯠꯇꯅꯤꯅ ꯎ ꯀꯩꯀꯥ ꯍꯤꯁꯇ꯭ꯔꯤ ꯇꯥꯏꯞꯇ ꯂꯥꯏ ꯌꯦꯕ ꯈꯣꯠꯄꯒꯤ ꯄꯦꯟꯇꯤꯡ ꯀꯩꯀꯥꯒꯤ ꯊꯤꯑꯣꯔꯤ ꯌꯥꯝ ꯌꯥꯎꯋꯦꯕ ꯑꯩꯈꯣꯏꯗꯤ ꯑꯗꯨꯅ ꯂꯥꯏꯒꯗ꯭ꯔꯅ ꯂꯧꯍꯜꯂꯨꯔꯒ ꯑꯉꯥꯡꯁꯤꯗ ꯑꯃꯨꯛ ꯄꯥꯒꯗꯕꯗꯣ ꯍꯦꯛꯇ ꯆ ꯆꯕꯥꯛ ꯆꯕꯥꯛ ꯃꯌꯥꯝꯒꯣ ꯎꯕꯗꯣ ꯑꯩꯈꯣꯏ ꯃꯥꯁꯦ ꯋꯥꯟꯊꯗꯣꯏꯔꯕ ꯅꯪ ꯃꯤꯅꯅ ꯇꯥꯕꯗꯗꯤ ꯄꯦꯟꯇꯤꯡ ꯍꯥꯏꯔ ꯄꯦꯟꯇꯤꯡꯅꯤ ꯍꯥꯏꯔꯒ ꯃꯤꯁ ꯌꯥꯝ ꯂꯥꯏꯕ ꯑꯣꯏꯅ ꯉꯅꯤ ꯑꯗꯨꯒ ꯐ ꯑꯣꯏꯔꯗꯤꯃꯥꯏ ꯇꯧꯅꯤ ꯄꯦꯟꯗꯤꯡꯅ ꯐꯦꯜ ꯑꯣꯏꯔꯤꯒꯥꯏꯗꯤ ꯐꯖꯗꯤ ꯍꯦꯅ ꯍꯥꯏꯅꯔꯦ ꯑꯗꯩ ꯃꯥꯁꯨ ꯐꯥꯕꯗꯣ ꯐꯥꯕ ꯒꯤ ꯃꯤ ꯅꯠꯇꯦꯕ ꯃꯥꯗꯤ ꯑꯗꯨꯗꯨꯒ ꯑꯗꯒꯤ ꯑꯃꯨꯛꯁꯨ ꯑꯩꯅ ꯍꯥꯏꯗꯤ ꯊꯥꯕꯒꯤ ꯃꯤ ꯅꯠꯇ꯭ꯔꯗꯤ ꯑꯪꯀꯗꯣ ꯍꯩꯔꯣꯗꯅ ꯄꯪꯀꯒꯨꯝꯕ ꯀꯩꯒꯨꯝꯕꯁꯤꯗꯤ ꯐꯥꯕꯩꯗꯨꯣ ꯅꯠꯇꯦꯗꯅ ꯑꯗꯒꯤ ꯍꯣꯏ ꯑꯃꯨꯛꯁꯨ ꯃꯥꯒꯤ ꯍꯣꯠꯀꯗꯕ ꯈꯣꯠꯀꯗꯕ ꯁꯤꯖꯤꯟꯅꯩ ꯃꯌꯥꯝꯗꯣ ꯐꯥꯗ꯭ꯔꯕꯨꯗꯤ ꯌꯥ
ꯃꯥꯅꯦ ꯃꯥꯅꯦ
ꯑꯗꯨꯗꯨꯒ ꯑꯗꯨꯃꯥꯏꯅ ꯇꯧꯔꯦ ꯑꯗꯨꯒ ꯑꯩꯈꯣꯏ ꯃꯥꯁꯦ ꯑꯁꯄꯦꯈꯥ ꯆꯠ ꯇꯧ ꯅꯨꯃꯤꯠꯀꯁꯦ ꯂꯣꯏꯔꯛꯑꯦ ꯂꯥꯏꯗꯣꯛꯁꯤꯗ ꯀꯣꯂꯣꯝꯕꯨ ꯀꯠꯄꯋ ꯑꯗꯒꯤ ꯀꯩꯅꯣ ꯇꯧꯗꯕ ꯂꯩꯇ꯭ꯔꯦ ꯑꯗꯨꯏ ꯅꯨꯃꯤꯠꯁꯤꯗ ꯑꯗꯨꯒ ꯑꯁ ꯑꯊꯣꯏꯕꯤ ꯇꯦꯔꯣꯠꯀꯗꯣ ꯇꯥꯔꯤꯄꯣꯠꯅꯦ ꯑꯗꯨꯒ ꯃꯆꯥꯅꯨꯄꯥꯁꯤꯒꯤꯅꯤ ꯍꯥꯏꯔꯨꯔꯗꯤ ꯑꯗꯨꯗꯨꯒ ꯎꯝ ꯑꯩꯈꯣꯏ ꯃꯅꯅ ꯍꯦꯟꯖꯟꯕꯤꯅꯦꯕ ꯈꯪꯕ꯭ꯔꯥ ꯂꯥꯏ ꯅꯤꯡꯕꯗꯤ ꯍꯦꯛꯇꯅꯦ ꯑꯁ ꯑꯩꯈꯣꯏꯅ ꯍꯥꯞꯄꯦꯠ ꯈꯥꯇꯦꯩ ꯀꯥꯟꯗꯗ ꯃꯥꯅ ꯅꯤꯡꯕꯗꯤ ꯀꯩꯅꯣꯅꯤ ꯑꯗꯨꯗꯨꯗ ꯑꯗꯨꯃꯥꯏꯅ ꯇꯧꯔꯦ ꯑꯗꯨꯗꯨꯗ ꯄꯦꯟꯇꯤꯡꯗꯨꯣ ꯃꯥ ꯑꯗꯨꯝ ꯇꯧꯔꯝꯃꯦꯗꯤ ꯍꯥꯏꯔꯒ ꯑꯩꯈꯣꯏꯁꯦ ꯊꯥꯖ ꯐꯗ꯭ꯔꯦ ꯑꯅ ꯑ ꯀꯩꯅꯣ ꯐꯖꯤ ꯀꯗꯨꯁꯨ ꯌꯥꯝ ꯅꯨꯡꯉꯥꯏꯇꯦꯅ ꯄꯩꯈꯥꯁꯦ ꯀꯅꯥ ꯅꯨꯡꯉꯥꯏꯈꯤꯗꯕꯅꯦꯕ ꯏꯅꯥꯎꯄꯥ ꯈꯔ ꯍꯩꯌꯦꯕꯀꯣ ꯃꯥꯁꯦ ꯑꯗꯨ ꯑꯗꯨꯝ ꯍꯟꯗꯛ ꯖꯤ ꯖꯤ ꯊꯥꯕꯗꯨꯁꯨ ꯈꯜꯂꯤꯅꯦꯕ ꯎꯝ ꯗꯥꯏꯅꯥꯗꯣ
ꯎꯝ
ꯅꯨꯄꯥꯗꯣ ꯑꯗꯨꯗꯨꯒ ꯃꯥꯗꯤ ꯍꯧꯖꯤꯛꯁꯦ ꯑꯗꯨꯝ ꯏꯟꯖꯤꯅꯤꯌꯥꯔꯤꯡꯒꯤꯗ ꯃꯤꯡꯁꯨ ꯆꯟꯈ꯭ꯔꯦꯕꯀꯣ ꯑꯗꯨ ꯑꯗꯨꯒ ꯍꯩꯗꯣ ꯑꯗꯨꯝ ꯃꯥꯅ ꯐꯤꯖꯤꯛꯁꯦ ꯅꯨꯡꯉꯥꯏꯇ ꯌꯥꯝ ꯂꯨꯏ ꯈꯣꯠꯂꯦ ꯍꯥꯏꯔꯛꯄꯁꯤꯗ ꯑꯩꯈꯣꯏꯒꯤ ꯍꯩꯇꯕꯁꯤ ꯁꯤꯃꯗꯤ ꯑꯩꯈꯣꯏꯁꯦ ꯑꯁꯥ ꯃꯥꯡꯉꯦꯗꯅ ꯑꯍꯩꯕ ꯧ ꯁꯨꯃꯥꯏꯅ ꯍꯥꯏꯔꯦꯅ ꯑꯗꯨꯒ ꯑꯩꯈꯣꯏꯅꯥꯎꯅ ꯍꯩꯁꯤꯅꯦꯕ ꯃꯥꯗꯤ ꯅꯨꯡꯉꯥꯏꯁꯤ ꯁꯤꯅꯦꯕ ꯄꯤꯖꯤꯛꯁꯦ ꯈ ꯆꯂ ꯀ ꯀꯁ ꯃꯤꯅ ꯀ ꯀꯣꯏꯁꯟ ꯂꯨꯏ ꯍꯥꯏꯔꯒ ꯅꯪꯅ ꯁꯀꯣꯏꯁꯟ ꯂꯥꯏ ꯀꯥꯏꯗꯅ ꯅꯪ ꯀꯣꯏꯁꯟ ꯈꯪꯕ ꯈꯪꯗꯕ ꯑꯩ ꯄꯪꯈꯪ ꯈꯨꯝꯖꯤꯜꯂꯦ ꯁꯤꯅꯦꯕ ꯍꯣꯏ ꯑꯗꯨꯗꯨꯒ ꯑꯗꯤ ꯑ ꯌꯣ ꯌꯣꯗ ꯅꯨꯡꯉꯥꯏꯇꯦ ꯁꯤꯅꯦꯕ
ꯎꯝ
ꯑꯩꯈꯣꯏꯅꯗꯤ ꯁꯣꯝꯗ ꯃꯥꯁꯦ ꯇꯨꯋꯦꯜꯐ ꯂꯣꯏꯔꯒ ꯁꯥꯏꯟꯁꯇ ꯆꯠꯂꯁꯨ ꯕꯥꯏꯑꯣ ꯑꯗꯨꯝ ꯆꯠꯂ ꯍꯤꯡꯒꯦꯅ ꯍꯥꯏꯕ
ꯎꯝ
ꯃꯥꯏꯈꯣ ꯐꯣꯟꯁꯦ ꯅꯪ ꯇꯣꯏꯔꯣ ꯑꯩꯅ ꯇꯧꯔꯣ
ꯑꯩꯅ ꯅꯠꯇꯦ ꯅꯪꯅ
ꯑꯩꯅ ꯇꯧꯔꯕꯅꯦ ꯑꯝꯇ ꯂꯤꯔꯛꯑꯣ ꯑꯁ ꯄꯤꯁꯦꯔꯥꯟ ꯇꯨꯔꯥꯟ ꯋꯥ ꯋꯥꯉꯣ ꯍꯧꯔꯦ ꯇꯣꯃꯣ
ꯑꯣꯟꯅꯔꯦ ꯀꯩꯅꯅꯤꯗꯨꯁꯦ ꯑꯣ ꯑꯩꯁꯨ ꯁ꯭ꯀꯨꯜꯒꯤ ꯋꯥꯔꯤ ꯂꯩꯔꯛꯑꯒꯦ ꯑꯗꯨꯗꯤ ꯃꯥ ꯑꯗꯨꯅꯤ ꯈꯪꯕ꯭ꯔꯥ ꯃꯥꯁꯦ ꯐꯦꯜ ꯑꯣꯏꯔꯦꯅ ꯇꯧꯔ ꯈ ꯃꯤꯡꯁꯤꯟꯐꯝꯁꯦ ꯈꯪꯗ꯭ꯔꯦꯗꯅ ꯑꯗꯩ ꯑꯩꯈꯣꯏꯗꯤ ꯀꯩꯝ ꯑꯦꯛꯁꯟ ꯑꯝꯇ ꯂꯧꯈꯠꯇꯦ ꯀꯩꯗ ꯆꯟꯕ ꯀꯔꯥ ꯇꯧꯐꯝꯁꯨ ꯈꯪꯗꯕꯒꯤ ꯑꯗꯨꯝ ꯑꯦꯛꯁꯟ ꯑꯝꯇ ꯂꯧꯈꯠꯇꯕꯤ ꯂꯩꯔꯦꯅ ꯑꯗꯨꯗꯨꯅꯦ ꯀ ꯇꯦꯝꯄꯜ ꯑꯣꯐ ꯂꯥꯏꯔꯅꯤꯡꯗꯣ ꯐꯣꯟ ꯇꯧꯔꯛꯑꯦ
ꯑꯥ ꯑꯥ
ꯑꯗꯨꯒ ꯑꯦꯠꯃꯤꯁꯟꯗꯣ ꯐ꯭ꯔꯤ ꯑꯣꯏꯔꯒꯦ ꯑꯥꯔꯠꯁꯨ ꯂꯩ ꯁꯥꯏꯟꯁꯁꯨ ꯂꯩ ꯑꯣꯞꯁꯟꯁꯨ ꯈꯟꯕ ꯌꯥꯅꯤ ꯑꯗꯨꯃꯥꯏꯅ ꯐ꯭ꯔꯤ ꯑꯣꯏꯔꯒꯦ ꯃꯤꯡ ꯆꯟꯕ ꯑꯗꯨꯒ ꯁ꯭ꯀꯨꯜꯒꯤ ꯐꯤꯗꯨ ꯈꯇꯪ ꯊꯤꯔ ꯌꯥꯔꯅꯤ ꯈꯣꯠꯂꯅꯤ ꯀꯥꯏꯅ ꯍꯥꯏꯔꯒ ꯑꯗꯨꯃꯥꯏꯅ ꯇꯧꯔꯒ ꯀꯩꯀꯥ ꯐꯣꯡ ꯀꯩꯀꯥ ꯊꯥꯖꯤꯜꯂꯦ ꯑꯗꯨꯒ ꯊꯥ ꯑꯃꯃꯨꯛ ꯒꯦꯞ ꯂꯩꯔꯒ ꯌꯨꯅꯥꯀꯣꯗꯣ
ꯑꯥ ꯑ
ꯑꯗꯨꯗꯒꯤ ꯌꯨꯝꯗ ꯂꯥꯛꯑꯦꯅꯦ ꯃꯣꯏ ꯃꯌꯥꯝ ꯇꯧꯔꯒ ꯀꯥꯎꯟꯁꯤꯜꯂꯔꯒ ꯄꯨꯗꯅ ꯑꯗꯨꯗꯨꯒ ꯑꯍꯥꯟꯕꯗ ꯐꯤꯞꯇꯤ ꯄꯥꯔꯁꯦꯟ ꯑꯣꯐ ꯑꯣꯏꯅꯤꯅ ꯍꯥꯏꯔꯝꯃꯦ
ꯎꯝ
ꯑꯗꯨꯒ ꯀꯣꯟꯅ ꯐ꯭ꯔꯤ ꯑꯣꯏꯔꯒꯦꯅ ꯑꯃꯨꯛ ꯇꯧꯔꯕ ꯃꯣꯏꯁꯦ ꯃꯣꯏꯗꯅ ꯑꯃꯨꯛ ꯐꯥꯏꯟ ꯑꯥꯔꯠꯁ ꯀꯩꯀꯥ ꯌꯥꯎꯔꯒ ꯑꯗꯨꯅ ꯑꯃꯨꯛ ꯁꯥꯏꯟꯁ ꯑꯣꯏꯕ ꯃꯥꯅ ꯑꯥꯔꯠꯁ ꯑꯥꯔꯠꯁꯦ ꯑꯃꯨꯛ ꯄꯥꯝꯃꯦꯕ ꯑꯗꯨꯗꯒꯤ ꯀꯔꯝꯕ ꯇꯧꯁꯤꯒꯦꯅ ꯈꯜꯜꯂꯤ ꯌꯨꯅꯥꯀꯣꯒꯤꯗꯨꯁꯨ ꯐ꯭ꯔꯤ ꯑꯣꯏꯔꯅꯤ ꯌꯨꯅꯥꯀꯣꯅꯗꯤ ꯈꯔ ꯐꯕꯅꯤ ꯅꯥꯅ ꯃꯃꯥꯅ ꯌ ꯉꯥꯛꯄꯣ ꯇꯝꯕꯅꯤ ꯑꯗꯨꯁꯨ ꯑꯃꯨꯛ ꯊꯥꯖꯤꯟꯈ꯭ꯔꯕ
ꯎꯝ
ꯊꯥꯖꯟꯗ꯭ꯔ ꯍꯧꯖꯤꯛ ꯃꯥꯁꯦ ꯑꯣꯞꯁꯟ ꯑꯅꯤ ꯂꯩꯔꯦꯕ ꯑꯗꯨꯒ ꯃꯪꯗ ꯌꯨꯅꯥꯀꯣ ꯇꯝꯒꯅꯨ ꯍꯥꯏꯔꯝ
ꯑꯗꯨꯒꯤꯗꯤ ꯈꯪꯗꯦ ꯍꯧꯖꯤꯛ ꯀꯥꯏꯅ ꯈꯜꯂꯤ
ꯎꯝ ꯑꯗꯨꯗꯣꯕꯦꯟꯇꯣ ꯀꯅꯠꯇ꯭ꯔꯣ
ꯣꯟꯆꯣꯞꯀꯤ ꯄꯩꯈꯥꯅ ꯍꯌꯦꯡ ꯊꯥꯗꯣꯏꯅꯦ ꯑꯗꯨ ꯄꯪꯀꯥꯟ ꯍꯥꯏꯗꯣꯛꯇꯣꯏꯅꯣ ꯈꯪꯗꯦ
ꯍꯣ ꯋꯥꯉ ꯑꯁ ꯇ ꯁꯨꯗꯔꯤꯅꯤ
ꯑꯣ ꯑꯩꯈꯣꯏ ꯀꯛꯆꯤꯡ ꯂꯥꯛꯑꯃꯤ ꯌꯦꯔꯨꯝ ꯆꯥꯔꯒ
ꯑꯥ
ꯃꯥꯅ ꯎ ꯋꯥ ꯎ ꯋꯥ ꯈꯔ ꯉꯥꯡꯉꯦ ꯃꯔ ꯑꯣꯏ ꯈꯪꯗꯕꯗꯒꯤ ꯑꯃꯨꯛ ꯊꯣꯛꯈ꯭ꯔꯦ ꯑꯗꯨꯗꯒꯤ ꯑꯃꯨꯛ ꯆꯪꯉꯛꯦ ꯑꯩ ꯇꯨꯡꯗ ꯏꯟꯅꯔꯦ ꯑꯗꯒꯤ ꯑꯃꯨꯛ ꯆꯪꯈ꯭ꯔꯦ
ꯑꯥ
ꯑꯗꯒꯤ ꯅꯍꯥꯟ ꯊꯔꯣꯏ ꯊꯣꯡꯕ ꯆꯥꯏ
ꯑꯥ ꯊꯔꯣꯏ ꯀꯌꯥꯝ ꯆꯨꯞꯄꯤ
ꯊꯔꯣꯏꯗꯣ ꯑꯗꯨꯒ ꯑꯗꯨ ꯊꯔꯣꯏꯗꯨꯅꯅꯦ ꯑꯩꯈꯣꯏ ꯃꯕꯣꯛꯅ ꯏꯅꯝꯝꯕꯅ ꯊꯣꯡ ꯀꯛꯆꯤꯡꯒꯤ ꯃꯃ ꯃꯄꯥꯟ ꯊꯣꯡꯉꯒ ꯈꯤꯇꯪ ꯄꯤꯔꯛꯄꯅꯦꯕ ꯑꯗꯨ ꯄꯤꯔꯛꯄꯁꯤꯗ ꯃꯃꯥꯒ ꯕꯕꯥꯒꯁꯦ ꯆꯥꯛ ꯆꯥꯅꯕ ꯆꯠꯂꯨꯕꯒꯤ ꯆꯥꯅꯤꯡꯗ꯭ꯔꯦꯅ ꯍꯥꯏꯕꯒꯤꯩꯅ ꯅꯅꯥꯎ ꯏꯕꯥꯅꯤꯇꯪ ꯆꯥꯕ ꯏꯤꯟ ꯏꯅꯥꯎꯁꯤꯅ ꯑꯩꯒꯤ ꯊꯔꯣꯏ ꯑꯍꯨꯝ ꯃꯔꯤ ꯇꯪ ꯍꯥꯞꯄꯒ ꯃꯥꯅ ꯄꯨꯜꯂꯞ ꯆꯥꯔꯕ ꯈꯨꯠꯂꯥꯛꯅꯦ ꯍꯥꯏꯕ ꯃꯥꯒꯤ ꯄꯨꯟꯁꯤꯁꯦ ꯆꯥꯟꯅꯗꯅꯕ ꯍꯤꯡꯉꯤꯁꯦ
ꯅꯣꯅꯦ ꯍꯕ
ꯏꯁꯁ ꯑꯩꯗꯤ ꯌꯥꯝ ꯊꯤꯜ ꯂꯩꯍꯧꯔꯦꯕ ꯃꯥꯏ ꯄꯨꯟꯁꯤꯁꯦ ꯄꯨꯔꯥ ꯆꯥꯟꯅꯕꯩ ꯒꯤ ꯗꯗꯃꯛꯇꯅ ꯍꯤꯡꯉꯤꯁꯦ ꯑꯇꯣꯞꯄ ꯑꯇꯣꯞꯄ ꯄꯨꯟꯁꯤꯒꯤ ꯃꯍꯥꯎ ꯀꯔꯤ ꯃꯤꯅꯤꯡ ꯑꯝꯇ ꯂꯩꯇꯦ ꯆꯥꯅꯕ ꯃꯥꯒꯤꯗꯤ ꯂꯣꯏꯔꯦ ꯆꯥꯔꯗꯤ
ꯆꯥꯕ
ꯅꯣꯏꯕꯨ ꯅꯣꯏꯗꯦ
ꯎꯝ
ꯆꯥꯕꯗꯅꯦꯃꯥꯏꯅ ꯇꯧꯔꯤꯁꯦ
ꯑꯖ ꯃ ꯁꯖꯥꯗꯤ
ꯅꯪ ꯍꯧꯖꯤꯛ ꯌꯦꯡꯒꯦꯅ ꯂꯥꯛꯑꯁꯨ ꯊꯣꯛꯂꯛꯑꯣꯏ ꯊꯣꯛꯂꯛꯑꯁꯨ ꯃꯁꯥꯝꯅ ꯎꯞꯄ ꯊꯣꯛꯂꯛꯀꯥꯟ